ꯍꯜꯂꯣ
ꯇꯥꯕ꯭ꯔꯣ
ꯇꯥꯏꯌꯦ ꯅꯪꯗꯤ
ꯑꯧ
ꯅꯪꯗꯤ ꯇꯥꯕ꯭ꯔꯣ
ꯇꯥꯏꯌꯦ ꯇꯥꯗꯕ꯭ꯔꯣ
ꯇꯥꯔꯦ ꯇꯥꯔꯦ ꯐꯖꯅ ꯇꯥꯔꯦ
ꯇꯦꯕꯜꯗ ꯐꯝꯃꯒ ꯅꯪ ꯄꯤꯛꯆꯔ ꯌꯦꯛꯑꯒ ꯂꯩꯌꯦ
ꯑꯣ ꯅꯪꯒꯤ ꯈꯣꯟ ꯌꯥꯝ ꯄꯤꯛꯑꯦ ꯀꯩꯒꯤꯅꯣ ꯅꯪ ꯋꯥ ꯇꯞꯅ ꯉꯥꯡꯕꯩꯔꯣ
ꯅꯠꯇꯦ ꯂꯩꯇꯦ ꯆꯥꯎꯋꯦꯍꯦ ꯃꯤꯅ ꯆꯥꯎꯋꯦ ꯍꯥꯏꯔꯤ ꯀꯥꯟꯁꯤꯗ
ꯎꯝ ꯑꯥ
ꯅꯪꯒꯤ ꯑꯣꯏꯒꯤ ꯃꯤꯠꯇꯣ ꯈꯔ ꯆꯥꯎꯔꯦ ꯑꯗꯨꯒ ꯌꯦꯠ ꯌꯦꯠꯁꯤꯗ ꯑꯗꯨꯒꯤ ꯑꯗꯨ ꯍꯦꯟꯅ ꯑꯃꯨꯛꯀ ꯆꯥꯎꯔꯦ ꯌꯥꯒꯅꯤꯀ
ꯌꯥꯏ ꯀꯥꯏꯗꯦ
ꯀꯥꯏꯗꯦ ꯀꯩꯅꯣ
ꯅꯥꯇꯣꯟꯗꯤ ꯁꯣꯔ ꯍꯣꯟꯐꯝꯗ ꯑꯃꯈꯛꯇꯪꯅꯤ
ꯑꯣ ꯀꯥꯏꯗꯦꯗ ꯑꯗꯨꯏꯁꯨ ꯁꯣꯔ ꯍꯣꯟꯕꯕꯨ ꯌꯥꯔꯗꯤ ꯌꯥꯔꯦꯗ
ꯎꯝ
ꯑꯃꯈꯛ ꯑꯣꯏꯔꯁꯨ ꯅꯠꯇ꯭ꯔꯅꯦ
ꯌꯥꯏ ꯎꯝ ꯀꯦꯗꯧꯔ ꯎꯝ ꯀꯦꯗꯧꯔ ꯂꯩꯒꯦ
ꯑꯩꯁꯨ ꯆꯥꯛ ꯆꯥ ꯇꯣꯛꯑꯒ ꯁꯨꯝ ꯂꯩꯔꯝꯕꯅꯦ
ꯅꯨꯡꯉꯥꯏꯔꯤ ꯀꯥꯏ ꯃꯊꯦꯜ ꯇꯧꯕ ꯉꯁꯤꯗꯤ
ꯉꯁꯤꯗꯤ ꯑꯣꯛꯁꯥ ꯆꯥꯔꯦ
ꯏꯁ ꯌꯥꯝ ꯍꯥꯎꯋꯤ ꯀ ꯃꯤ
ꯑꯁ ꯌꯥꯝ ꯍꯥꯎꯕꯅ ꯍꯥꯎꯃꯟꯕꯒꯤꯀꯣ ꯌꯥꯝꯅ ꯆꯥꯃꯟꯕꯒꯤ ꯂꯣꯏꯔꯦ ꯋꯥꯕꯅ ꯑꯁ ꯎꯅꯤꯡꯈ꯭ꯔꯦ
ꯎꯝ ꯋꯥꯏꯔꯗꯤ ꯄꯨꯛ ꯆꯥꯎꯔꯗꯤ ꯅꯪꯒꯤ ꯇꫭꯏꯂꯦꯠꯇ ꯆꯠꯂꯒ ꯄꫭꯛ ꯐꯥꯏꯗꯠꯂꯒ ꯑꯃꯨꯛ ꯆꯪꯅꯤꯡꯉꯦ ꯅꯨꯡꯉꯥꯏꯅ ꯐꯝꯄꯨ
ꯌꯥꯗ꯭ꯔꯤ ꯅꯤꯅꯦ ꯇꯨꯝꯕ ꯍꯥꯎꯗ꯭ꯔꯤ ꯃꯥꯜꯂꯦ ꯇꯨꯝꯕ ꯍꯥꯎꯗꯔꯤ
ꯑꯦꯁ ꯑꯁꯦꯡꯕ ꯑꯩꯗꯤꯀꯣ
ꯎꯝ
ꯑꯩꯗꯤ ꯎꯝ ꯇꯨꯝꯕꯗ ꯌꯥꯝꯅ ꯂꯥꯏꯌꯦ
ꯑꯣ ꯌꯥꯝ ꯐꯩꯌꯦ ꯑꯩꯗꯤ ꯇꯨꯝꯕꯁꯦ ꯌꯥꯝ ꯋꯥꯏꯑꯦꯕ
ꯃꯤꯅꯤꯠ ꯃꯤꯅꯠ ꯇꯔꯥ ꯐꯥꯔꯣꯏ ꯑꯩꯗꯤ
ꯑꯥ
ꯑꯁ
ꯑꯗꯨꯗꯤ ꯅꯪꯗꯤ ꯍꯛꯆꯥꯡ ꯌꯥꯝ ꯐꯔꯝꯅꯤ
ꯈꯪꯗꯦ ꯑꯁ ꯐꯕ꯭ꯔꯥ ꯐꯠꯇꯕ꯭ꯔꯥ ꯅꯍꯥꯟ ꯃꯈꯩꯗꯤ ꯌꯥꯝ ꯐꯕ ꯑꯁ ꯍꯟꯗꯛꯀꯤ ꯃꯔꯛꯇ ꯑꯩ ꯈꯔ ꯑꯃꯨꯛꯀ ꯀꯟꯈꯠꯂꯛꯑꯦ
ꯑꯥ ꯑꯣ
ꯀꯪꯊꯈ꯭ꯔꯦ ꯑꯩꯗꯣ ꯍꯟꯗꯛ ꯃꯔꯛ
ꯌꯥꯝ ꯅꯣꯏꯕꯁꯨ ꯐꯠꯇꯦ ꯌꯥꯝ ꯀꯪꯕꯁꯨ ꯐꯠꯇꯦ ꯆꯥꯡꯆꯞ ꯑꯃꯗꯣ ꯐꯩ ꯅꯠꯇ꯭ꯔꯥ
ꯎꯝ ꯏꯁ ꯅꯪꯗꯤ ꯌꯥꯝ ꯐꯖꯔꯝꯃꯤꯍꯦ ꯉꯁꯥꯏ ꯎꯕꯗꯣ ꯐꯖꯩ
ꯑꯩꯁꯤ ꯉꯁꯥꯏ ꯌꯥꯝ ꯈꯪꯉꯤꯀꯣ
ꯑꯁꯦꯡꯕꯅꯦ ꯉꯁꯥꯏ ꯅꯪ ꯎꯑꯦ
ꯑꯣ ꯑꯣ
ꯅꯪꯅ ꯇꯨꯡꯗ ꯀꯅꯥ ꯀꯅꯥꯔꯣ ꯇꯥꯟꯅꯔꯒ ꯂꯥꯛꯏꯗꯣ ꯅꯪ ꯅꯝꯕꯔ ꯅꯤꯕꯒ ꯄꯆꯅ
ꯀꯃꯥꯏ ꯎꯍꯧꯔꯤꯅꯣ ꯅꯥꯪ
ꯏꯁ ꯑꯩꯈꯣꯏꯔꯣꯝꯗ ꯄꯥꯝꯕꯤ ꯌꯥꯝꯅ ꯑꯆꯧꯕ ꯑꯃ ꯂꯩꯌꯦ
ꯑꯣ
ꯑꯗꯨ ꯃꯇꯣꯟꯗ ꯀꯥꯈꯠꯂꯒ ꯃꯇꯣꯟꯗ ꯌꯦꯡꯊꯔꯛ
ꯑꯣ
ꯌꯦꯡꯊꯔꯛꯄꯁꯤꯗꯤ ꯅꯪ ꯅꯪ ꯐꯖꯅ ꯎꯑ
ꯑꯣ
ꯅꯪ ꯀꯨꯔꯇꯥ ꯀꯨꯔꯇꯥ ꯍꯥꯞꯄꯒ ꯆꯠꯄꯗ ꯑꯦꯁ ꯀꯨꯔꯇꯥ ꯅꯠꯇꯦꯍꯦ ꯀꯩꯅꯣꯅꯦ ꯌꯥꯝꯅ ꯏꯆꯝ ꯆꯝꯕ ꯐꯣꯔꯃꯦꯜ ꯗ꯭ꯔꯦꯁꯇꯣ ꯑꯁ ꯌꯥꯝ ꯄꯛꯆꯩꯌꯦ
ꯎꯝ
ꯅꯣꯏ ꯉꯁꯤ ꯑꯣꯛꯁꯥ ꯊꯣꯡꯕꯗꯣ ꯀꯅꯥꯅ ꯊꯣꯡꯕꯅꯣ
ꯏꯌꯥꯝꯕ ꯊꯣꯛꯄ ꯑꯃꯅ ꯊꯣꯡꯕꯅꯦ ꯉꯁꯤꯗꯣ ꯉꯁꯤꯗꯣ ꯌꯨꯝꯗ ꯈꯨꯂꯥꯟꯕ ꯈꯔ ꯂꯥꯛꯄ
ꯎꯝ
ꯑꯗꯣ ꯃꯣꯏꯅ ꯑꯣꯛꯁꯥꯁꯨ ꯂꯩꯕꯤꯔꯦ ꯊꯣꯡꯁꯨ ꯊꯣꯡꯕꯤꯔꯦ ꯌꯥꯝꯅ ꯍꯥꯎꯅ ꯆꯥꯈ꯭ꯔꯦ
ꯇꯥꯎ ꯌꯥꯝꯅꯏ ꯀ ꯃꯤ ꯃꯆꯥꯅꯤ
ꯎꯝ ꯑ ꯑꯌꯥꯝ ꯃ ꯌꯥꯏ ꯑꯍꯥꯎꯕꯌꯥꯝ ꯆꯐꯨꯉꯤ
ꯑꯁ ꯉꯔꯥꯡꯗꯣ ꯑꯩꯒꯤ ꯃꯪꯗꯣꯀꯣ
ꯎꯝ
ꯎꯝ ꯑꯩꯈꯣꯏ ꯈꯨꯟꯗ ꯀꯩꯅꯣ ꯐꯪꯁꯟꯒꯨꯝꯕ ꯐꯪꯁꯟꯒꯨꯝꯕ ꯂꯩꯕ ꯃꯥꯜꯂꯦ ꯑꯁ ꯑꯩ ꯏꯃꯅ ꯏꯁꯣꯔꯒꯤ ꯋꯥꯍꯩ ꯏꯁꯣꯔꯒꯤ ꯋꯥꯍꯩꯗꯣ ꯏꯁꯤꯡ ꯏꯁꯩ ꯑꯣꯏꯅ ꯁꯛꯅꯤꯡꯉꯥꯏ ꯇꯧꯔ ꯂꯩꯕ ꯀꯀ꯭ꯋꯥꯔ ꯃꯦꯝꯕꯔ ꯇꯧꯋꯦ ꯇꯧꯅꯤꯡꯉꯥꯏ ꯇꯧꯔ ꯂꯩꯔꯝꯕ ꯑꯁ
ꯎꯝ
ꯑꯗꯨꯗꯣ ꯑꯩꯗꯣ ꯉꯟ ꯇꯥꯅ ꯄ꯭ꯔꯤꯄꯦꯔꯦꯁꯟ ꯇꯧꯔꯒ ꯂꯩꯔꯝꯕꯅꯦꯕ
ꯎꯝ
ꯊꯦꯡꯅ ꯑꯃꯨꯛ ꯆꯂ ꯂꯩꯔꯝꯕ ꯑꯩ ꯁ ꯇꯣꯛꯄꯁꯨ ꯈꯪꯍꯧꯗ꯭ꯔꯦ ꯃꯪꯗ ꯏꯁꯩ ꯁꯛꯄꯁꯦ ꯐꯕ꯭ꯔꯥ ꯐꯠꯇꯕ꯭ꯔꯥ ꯅꯪ ꯈꯪꯕ꯭ꯔꯥ
ꯈꯪꯕꯤꯌꯦ ꯑꯩꯒꯤ ꯐꯔꯝꯅꯤ ꯀꯩꯅꯣ
ꯏꯁꯩ ꯁꯛꯄꯕꯨ ꯐꯔꯝꯒꯗ꯭ꯔꯥ
ꯍꯪꯒ ꯀꯩ ꯃꯊꯦꯜ ꯆꯥꯔꯒꯦ ꯅꯪꯗꯤ
ꯑꯁꯅ ꯍꯋꯥꯏ ꯃꯇꯇꯔꯗꯣ
ꯑꯥ ꯑꯥ ꯌꯥꯝ ꯆꯥꯕ꯭ꯔꯣ
ꯃꯁꯤꯗꯤꯩ ꯈꯔ ꯆꯥꯁꯤꯜꯂꯣꯏ ꯆꯥꯛ ꯂꯥꯞꯈꯠꯂꯛꯄꯅꯤꯅ
ꯎꯝ
ꯟꯛ ꯑꯁ ꯑꯩ ꯆꯥꯛ ꯆꯥꯕꯗꯣ ꯌꯥꯝ ꯍꯟꯊꯈ꯭ꯔꯦꯗ
ꯎꯝ
ꯅꯍꯥꯟ ꯃꯈꯩꯗꯤ ꯑꯁ ꯕꯣꯔꯥ ꯕꯣꯔꯥ ꯆꯥꯕꯅꯦ ꯑ ꯏꯆꯦꯒ ꯏꯕꯥꯅꯤ ꯂꯩꯃꯤꯟꯅꯔ ꯀꯥꯟꯗꯗꯤ ꯏꯆꯦꯅ ꯅꯣꯡ ꯅꯤꯅꯤ ꯍꯨꯝꯅꯤꯃꯨꯛ ꯆꯥꯒꯗꯕꯗꯣ ꯑꯩꯅ ꯅꯣꯡꯃ ꯈꯛꯇꯪꯗ ꯆꯥꯕ ꯑꯁ ꯑꯗꯨꯒꯤꯅꯤ ꯃꯇꯝꯗꯗꯤ ꯑꯁ ꯌꯥꯝꯅ ꯅꯣꯏꯕꯅꯦ ꯍꯟꯗꯛꯇꯗꯤ ꯀꯤꯂꯣ ꯑꯅꯤ ꯑꯍꯨꯝꯗꯤ ꯍꯟꯊꯔꯝꯃꯅꯤ ꯑꯩꯗꯣ
ꯎꯝ ꯑꯩꯗꯤ ꯆꯥꯛ ꯀ ꯌꯥꯝ ꯆꯥꯏ
ꯌꯥꯝ ꯌꯥꯝ ꯈꯔ ꯈꯔ ꯌꯥꯝꯅ ꯆꯥꯕ ꯃꯥꯜꯂꯦ
ꯎꯝ ꯂꯣꯔꯦ
ꯏꯁꯂꯣ ꯗꯦ
ꯂꯔꯦ ꯀꯥꯏ ꯂꯣꯗꯦ ꯂꯣꯗꯦ ꯄꯥꯈꯪ ꯃꯌꯥꯝꯅ ꯆꯥꯛ ꯄꯥꯈꯪ ꯃꯌꯥꯝꯅ ꯄꯥꯝꯅꯕꯒꯤ ꯃꯣꯇꯤ ꯃꯣꯇꯅꯦ
ꯅꯠꯇꯦ ꯑꯩꯅ ꯍꯥꯏꯕꯕꯁꯤꯅꯦ ꯂꯔꯦ ꯍꯥꯏꯕ
ꯂꯣꯗꯦ ꯍꯥꯏꯕ
ꯌꯥꯝꯅ ꯆꯥꯕꯤꯔꯀꯥꯟꯗ ꯂꯣꯕ ꯑꯃ ꯂꯩꯗꯥꯏꯅꯦ
ꯑꯥ
ꯑꯗꯨꯗꯣ ꯇꯧꯔꯦ ꯍꯥꯏꯕꯅꯦ ꯋꯥꯏꯑꯦ ꯌꯥꯝꯅ ꯊꯕꯛ ꯆꯠꯂꯨꯕꯒꯤ ꯋꯥꯕꯅꯦ ꯍꯜꯂꯛꯑꯒ ꯄꯣꯊꯥꯕꯁꯨ ꯐꯪꯗꯦ ꯂꯦꯡꯕ ꯈꯣꯠꯄ ꯇꯧꯕꯗ ꯃꯤ ꯈꯨꯂꯥꯏꯕꯂ ꯈꯅꯦꯅ
ꯑꯗꯨ ꯑꯣꯏꯔꯗꯤ ꯑꯩꯈꯣꯏ ꯑꯩꯈꯣꯏꯗꯤ ꯂꯧꯗꯨ ꯅꯨꯡꯇꯤꯒꯤ ꯀꯨꯝꯕꯗꯣ ꯑꯩꯈꯣꯏꯗꯤ ꯋꯥꯔꯝ ꯃꯥꯖꯔꯥ
ꯑꯗꯨꯁꯨ ꯈꯟꯅꯕ ꯌꯥꯕ ꯋꯥꯐꯝꯅꯤꯀꯣ
ꯎꯝ ꯅꯪ ꯈ꯭ꯋꯥꯗꯗꯤ ꯋꯥꯗꯕꯅꯤ
ꯎꯝ ꯑ ꯎꯝ
ꯆꯠꯃꯜꯂꯁꯨ ꯌꯥꯝꯅ ꯀꯩꯅꯣ ꯑꯩꯈꯣꯏꯒꯤ ꯈꯣꯡꯗꯣ ꯑꯁ ꯌꯥꯝ ꯀꯩꯅꯣ ꯇꯧꯋꯤꯅꯦ ꯅꯨꯡꯉꯥꯏꯇꯣꯏꯅꯦ
ꯑꯣ
ꯈ꯭ꯋꯥꯏꯗꯒꯤ ꯋꯥꯕ ꯊꯕꯛ ꯛꯇꯤꯅꯦ ꯃꯁꯛꯇꯤ ꯎꯗ꯭ꯔꯒ ꯈ꯭ꯋꯥꯏꯗꯗꯒꯤ ꯋꯥꯕ ꯊꯕꯛꯇꯤ ꯗꯨꯀꯥꯟ ꯐꯝꯕꯗꯣ
ꯑꯥ
ꯑ ꯗꯨꯀꯥꯟ ꯗꯨꯀꯥꯟ ꯐꯝꯕ ꯍꯥꯏꯕꯕꯨ ꯀꯩꯅꯣꯅꯦ ꯃꯅꯨꯡꯗ ꯐꯟꯗꯕ ꯀꯩꯅꯣ ꯏꯟꯁꯥꯡ ꯅꯥꯄꯤꯒꯨꯝꯕ ꯒ꯭ꯔꯣꯁꯔꯤꯗꯣ ꯑꯗꯨꯏꯗꯣ ꯌꯥꯝꯅ ꯋꯥꯕꯅꯦ ꯑꯁꯤ ꯒꯣꯗꯥꯡꯒꯨꯝꯕꯗ ꯒꯣꯗꯥꯎꯟꯒꯨꯝꯕꯗꯒ ꯐꯝꯃꯅꯤ ꯃꯥꯗꯤ ꯃꯅꯨꯡꯗ ꯈꯤꯇꯪ ꯐꯝꯗꯕꯤꯗ ꯑꯗꯨꯝ ꯂꯦꯡꯒ ꯆꯠꯂꯒ ꯑꯗꯨꯃꯥꯏꯅ ꯇꯧꯕꯗꯣ ꯃꯤ ꯈꯔꯅ ꯂꯥꯛꯑꯗꯤ ꯍꯋꯥꯏ ꯑꯣꯟꯕꯤꯌꯣ ꯆꯦꯡ ꯑꯣꯟꯕꯤꯌꯣ ꯆꯤꯅꯤ ꯑꯣꯟꯕꯤꯌꯣ ꯑꯥꯂꯨ ꯑꯣꯟꯕꯤꯌꯣ ꯑꯗꯣ ꯑꯆꯥꯄꯣꯠꯠꯇ ꯂꯥꯏꯌꯦꯕ꯭ꯔꯥ ꯑꯃ ꯐꯅ ꯑꯃꯛ ꯆꯪꯉ ꯊꯤꯅ ꯑꯃꯨꯛ ꯑꯗꯨꯃꯥꯏꯅ ꯇꯧꯕꯗꯣ ꯂꯦꯡ ꯃꯇꯝ ꯑꯗꯨꯗꯤ ꯃꯇꯝ ꯆꯨꯞꯄ ꯂꯦꯡꯒꯗꯣꯏ ꯅꯨꯃꯤꯠ ꯆꯨꯞꯄ ꯂꯦꯡꯒꯗꯣꯏꯅꯦꯕ ꯑꯗꯣ ꯌꯨꯝ ꯌꯧꯔꯀꯥꯟꯗꯗꯤꯀꯣ ꯑꯁ ꯋꯥ ꯉꯥꯡꯅꯤꯡ ꯋꯥ ꯉꯥꯡꯅꯤꯡꯗꯕꯅꯤ ꯀ ꯇꯧꯅꯤꯡꯗꯕ ꯁꯨꯝ ꯏꯁꯥꯗꯣ ꯃꯅꯨꯡꯗꯣ ꯋꯥꯕꯗꯣ ꯑꯁ
ꯎꯝ
ꯑꯦꯅꯤ ꯋꯥꯕꯗꯣ ꯌꯥꯝꯅ ꯇꯣꯡꯉꯥꯜꯂꯦ
ꯎꯝ
ꯅꯣꯏꯒꯤ ꯃꯅꯤꯡꯂꯣꯝꯗ ꯌꯥꯝꯅ ꯑꯍꯥꯎꯕ ꯃꯈꯣꯟ ꯐꯖꯅ ꯇꯥꯏ ꯑꯗꯨ ꯅꯣꯔꯤꯅ ꯀꯥꯞꯄꯣ ꯑꯗꯨꯒ ꯇꯥꯎ
ꯅꯪ ꯍꯉꯣꯏ ꯆꯕ꯭ꯔꯥ
ꯐꯪꯗꯕ ꯆꯥꯕꯨꯗꯤ ꯆꯥꯏꯌꯦꯕꯀꯣ ꯐꯪꯗꯕ ꯀꯨꯏꯔꯦ ꯊꯥꯏꯅꯉꯩꯗꯗꯤ ꯆꯥꯕ ꯐꯪꯉꯝꯕꯅꯦ
ꯢꯁ ꯅꯣꯢ ꯑꯗꯨꯔꯣꯝꯒꯤꯗꯤ ꯂꯩꯁꯥ ꯄꯥꯈꯪ ꯂꯩꯁꯥꯁꯤꯡꯁꯨ ꯅꯨꯡꯗꯥꯡꯗ ꯊꯥꯡꯉ ꯀꯩꯅꯣ ꯆꯩꯔ ꯄꯥꯏꯔ ꯆꯠꯂꯦ ꯆꯠꯂꯒ ꯍꯟꯅ ꯑꯦꯖꯟ ꯆꯠꯂꯒ ꯐꯅ ꯐꯅꯩ ꯍꯥꯏꯕ ꯅꯠꯇꯔꯣ ꯅꯣꯏ ꯔꯣꯝꯗ
ꯈꯪꯗꯌꯦ ꯑꯩꯗꯤ ꯆꯠꯇꯤꯌꯦ
ꯁꯤ ꯀꯩꯅꯣ ꯑꯩꯈꯣꯏ ꯏꯃꯥꯇꯣꯟ ꯑꯩꯈꯣꯏꯒꯤ ꯃꯆꯥꯁꯤꯅ ꯑꯗꯨꯃꯥꯏꯅ ꯆꯠꯂꯒ ꯂꯩꯌꯦ ꯍꯥꯏꯌꯦ
ꯎꯝ
ꯀꯩꯅꯣꯅꯦ ꯑꯥ ꯆꯍꯤ ꯎꯜ ꯀꯨꯟꯅꯤꯊꯣꯏ ꯀꯨꯟ ꯀꯨꯟꯅꯤꯊꯣꯏ ꯇ꯭ꯋꯦꯟꯇꯤ ꯇꯨꯒꯤ ꯇ꯭ꯋꯦꯟꯇꯤ ꯇꯨ ꯑꯗꯨꯒꯤ ꯑꯗꯨꯋꯥꯏꯗꯗꯤ ꯈꯣꯢ ꯀꯣꯏꯆꯠ ꯆꯠꯂꯦ ꯅꯨꯡꯗꯥꯡꯗ
ꯎꯝ
ꯖꯅꯋꯥꯔꯤ ꯐꯦꯕꯋꯥꯔꯤ ꯑꯦꯄ꯭ꯔꯤꯜ ꯁꯦꯞꯇꯦꯝꯕꯔ ꯑꯗꯨꯋꯥꯏꯗ ꯁꯦꯞꯇꯦꯝꯕꯔ ꯑꯗꯨꯋꯥꯏꯗ ꯀꯣ
ꯎꯝ
ꯆꯠꯂꯦ ꯑꯩꯈꯣꯏꯁꯨ ꯆꯩ ꯑꯃ ꯄꯥꯏꯔꯅꯤ ꯍꯪꯉꯣꯏꯗꯣ ꯐꯖꯅ ꯐꯝꯃꯒ ꯂꯩꯒꯅꯤ ꯑꯁ
ꯎꯝ
ꯄꯦꯛ ꯊꯥꯔꯅꯤ ꯁꯤꯔꯅꯤ ꯑꯗꯨꯒ ꯂꯧꯈꯠꯂꯅꯤ ꯇꯤꯐꯤꯟꯗ ꯍꯥꯞꯄꯅꯤ ꯌꯨꯝ ꯌꯧꯔꯅꯤ ꯃꯤ ꯈꯔꯗꯤ ꯀꯐꯩꯅ ꯆꯠꯂꯅꯤ ꯏ ꯆꯨꯞꯂꯒ ꯂꯩꯔꯝꯒꯥꯅꯤ
ꯎꯝ
ꯅꯪꯗꯤ ꯀꯥꯐꯩ ꯃꯁꯛ ꯈꯪꯕ꯭ꯔꯥ ꯅꯣꯏ ꯔꯣꯝꯗꯁꯨ ꯂꯩꯕ꯭ꯔꯥ ꯀꯥꯐꯩ
ꯂꯩ ꯂꯩꯕꯨ ꯈꯪꯗꯦ ꯂꯩꯕꯨꯗꯤ ꯂꯩꯌꯦ ꯍꯥꯏꯌꯦ ꯑꯗꯣ ꯑꯝ ꯑꯁꯤ ꯑꯁꯤꯗꯗꯤꯀꯣ
ꯎꯝ
ꯂꯩꯇꯦ ꯎꯗꯦ ꯂꯩꯕꯨꯗꯤ ꯂꯩ ꯍꯥꯏꯌꯦꯕꯀꯣ ꯌꯥꯝꯗꯕ ꯃꯥꯜꯂꯦ
ꯅꯣꯏ ꯎꯃꯪꯗ ꯀꯞꯐꯩ ꯂꯩꯌꯦ ꯍꯥꯏꯌꯦ ꯆꯨꯝꯕ꯭ꯔꯥ ꯑꯗꯨꯔꯣꯝꯗꯗꯤ
ꯈꯪꯗꯦ
ꯎꯃꯪꯗ ꯑꯣꯏꯅ ꯀꯥꯐꯩ ꯂꯩꯌꯦ ꯂꯧ ꯂꯧꯕꯣꯛꯇꯗꯤ ꯀꯥꯐꯩ ꯂꯩꯇꯦ ꯎꯃꯪꯗ ꯑꯣꯏꯅ ꯂꯩꯑꯦ ꯑꯗꯨꯁꯨ ꯌꯥꯝꯅ ꯌꯥꯝ ꯌꯥꯝ ꯆꯥꯎꯋꯦ ꯍꯥꯏꯔ ꯀꯩꯅ ꯑꯩꯈꯣꯏ ꯈꯨꯖꯦꯡꯒꯤ ꯈꯨꯖꯦꯡ ꯌꯧꯒꯅꯤ ꯍꯥꯏ ꯑꯉꯥꯡꯒꯤ ꯑꯉꯥꯡꯒꯤ ꯈꯨꯖꯦꯡꯗꯣ
ꯑꯣ ꯈꯪꯗꯤꯌꯦ
ꯎꯝ
ꯎꯝ ꯑꯁ ꯑꯩꯈꯣꯏꯒꯤ ꯂꯧꯗꯣ ꯑꯁ ꯂꯧꯒꯤ ꯂꯧꯕꯨꯛꯒꯤ ꯀꯛꯆꯤꯡ ꯅꯪ ꯅꯣꯏ ꯅꯣꯏ ꯂꯧ ꯁꯨꯕ꯭ꯔ ꯅꯪ ꯍꯥꯏꯗꯤ ꯁꯨꯗꯕ ꯃꯥꯜꯂꯦꯀꯣ ꯅꯪ ꯁꯨꯗꯤꯀꯣ ꯑꯗꯨꯗꯤ ꯈꯪꯉꯝꯃꯔꯣꯏ ꯑꯁ ꯂꯧꯕꯨꯛꯒꯤ ꯀꯛꯆꯤꯡꯗꯣ ꯕꯦꯔꯥꯅꯦ ꯑꯁ
ꯈꯪꯉꯦ ꯎꯔꯣꯏ ꯑꯥ ꯃꯁꯥꯛ ꯎꯗ꯭ꯔꯒ ꯆꯤꯛꯑꯒ ꯑꯁ ꯑꯗꯨꯝ ꯁꯦꯠ ꯁꯦꯠꯁꯦ ꯅꯥꯔ ꯂꯩꯕꯗꯣꯀꯣ
ꯎꯝ ꯃꯇꯝ ꯈꯤꯇꯪ ꯄꯥꯔꯗꯤ ꯈꯣꯠꯅꯤꯡꯉꯒ ꯂꯩꯕ ꯍꯥꯏꯗꯣ ꯈꯣꯅꯤꯡꯂꯛꯀꯅꯤ ꯊꯥ ꯅꯣꯡ ꯍꯞꯇꯥ ꯑꯃꯃꯨꯛ ꯂꯩꯔꯁꯤ ꯀꯩꯅꯣ ꯄꯥꯜꯂꯗꯤ ꯈꯣꯅꯤꯡ ꯂꯥꯛꯀꯟꯗꯤ ꯄꯨꯔꯥ ꯕꯦꯔꯥꯅꯤ ꯑꯗꯨ ꯀꯛꯆꯤꯡꯗꯨ
ꯎꯝ ꯍꯥꯟꯅ ꯂꯧ ꯆꯍꯤ ꯑꯃ ꯑꯅꯤ ꯒꯨꯝꯕ ꯃꯨꯛꯇꯤ ꯂꯧ ꯎꯔꯝꯃꯦ ꯆꯍꯤ ꯑꯅꯤ ꯑꯍꯨꯝꯒꯨꯝꯕ ꯑꯣꯏꯔꯝꯅꯤ ꯃꯤꯒꯤ ꯂꯧꯁꯥꯟ ꯂꯧꯔꯒ ꯀꫭ
ꯎꯝ
ꯑꯝ ꯎꯔꯝꯃꯦ ꯑꯗꯨ ꯃꯇꯝꯗ ꯅꯣꯡ ꯐꯥꯗꯣꯛꯀꯨꯝꯕ ꯆꯠꯂꯦꯕꯀꯣ ꯑꯗꯨ ꯃꯇꯝꯗ ꯈꯪꯍꯧꯕ ꯍꯥꯏꯇꯥꯔꯦꯅꯦ ꯂꯧꯁꯄꯩ ꯋꯥꯔꯤꯗꯤ ꯌꯥꯝ ꯌꯥꯝ ꯅꯩꯕ ꯂꯩꯗ
ꯎꯝ
ꯆꯍꯤ ꯑꯅꯤꯈꯛꯇꯪ ꯑꯍꯨꯝ ꯈꯛꯇꯪ ꯁꯨꯕ ꯑꯣꯏꯔꯁꯨꯅꯦ
ꯑꯗꯨ ꯅꯪ ꯆꯦꯠꯕ ꯐꯪꯕ꯭ꯔꯥ ꯍꯥꯏꯕ
ꯍꯥꯥ
ꯆꯠꯄ ꯐꯪꯕ꯭ꯔ ꯅꯪ
ꯐꯪꯉꯦ
ꯏꯁ ꯂꯧ ꯂꯤꯡꯕ꯭ꯔꯥ ꯑꯗꯨ
ꯑ ꯂꯧꯅꯤꯡꯗꯦ ꯑꯩꯈꯣꯏꯗꯤ ꯑ ꯑꯣ ꯄꯝꯄꯦꯟ ꯑꯗꯨ ꯑꯃꯥꯏ ꯇꯧꯋꯦ ꯑꯗꯨꯒꯅꯦ
ꯌꯥꯝ ꯐꯩꯗ
ꯎꯝ ꯑꯗꯨꯒꯅꯦ ꯂꯧ ꯍꯥꯏꯗꯤ ꯄꯝꯐ꯭ꯂꯦꯟ ꯇꯧꯕꯗꯤ ꯐꯣꯠꯂꯦꯗꯅ ꯑꯃꯨꯛꯀ
ꯎꯝ
ꯑꯗꯣ ꯆꯦꯡ ꯄꯥꯝꯕꯤꯒ ꯐꯧ